ꯑꯣ꯫
ꯇꯥꯑꯦ꯫ ꯅꯨꯄꯥꯥꯟꯗ꯭ꯔꯣ꯫
ꯁꯦꯡꯅ ꯇꯥꯏꯀꯣ꯫
ꯎꯝ ꯁꯦꯡꯅ ꯇꯥꯑꯦ꯫
ꯐꯔꯦ-ꯐꯔꯦ
ꯆꯍꯤ ꯀꯌꯥ ꯁꯨꯔꯒꯦ ꯏꯅꯥꯎꯁꯤꯕꯨ꯫
ꯆꯍꯤꯁꯦ ꯊꯤꯔꯑꯒꯗꯤ ꯑꯁ ꯌꯥꯝ ꯂꯩꯔꯦ ꯌꯥꯝ ꯆꯥꯕ
ꯏꯈꯪꯪ ꯈꯪꯍꯥꯎꯗꯦꯍꯦ ꯆꯍꯤ
ꯏꯁꯥꯗꯤ ꯑꯉꯥꯡꯒꯨꯝ ꯂꯩꯕꯅꯦ ꯑꯝꯇ ꯆꯍꯤ ꯊꯤꯔꯛꯑꯗꯤ ꯈꯣꯏ ꯏꯅꯥꯛꯇ ꯂꯩ ꯂ ꯑꯩꯅ ꯂꯩꯃꯤꯟꯅꯕ ꯑꯉꯥꯡꯁꯤꯡꯁꯦ ꯆꯍꯤ ꯀꯨꯟ ꯀꯨꯟ ꯁꯨꯗ꯭ꯔꯤꯕ ꯐꯥꯏ ꯂꯩꯌꯦ꯫
ꯑꯩꯈꫭꯏꯗꯤ ꯑꯗꯨ ꯑꯗꯨ ꯁ ꯑꯩꯅ ꯄꯥꯈꯪ ꯁꯥꯔꯦ ꯊꯃꯣꯏꯅ ꯑꯉꯥꯡ ꯁꯔꯒ ꯂꯩꯔꯕꯅꯦ
ꯅꯪꯒꯤ ꯐꯣꯇꯣ ꯌꯦꯡꯒꯥ ꯑꯩꯉꯣꯟꯗꯒꯤ ꯍꯜꯂꯦ ꯍꯥꯏꯌꯦꯅꯦ ꯃꯤ ꯈꯔꯅꯗꯤ ꯅꯍꯥꯟ ꯄꯥꯁꯄꯣꯔꯠꯀꯤ ꯀꯔꯤ ꯀꯔꯥ ꯊꯥꯔꯛꯄꯗꯣ
ꯅꯪꯗꯤ ꯑꯉꯥꯡ ꯌꯥꯝ ꯑꯣꯏꯔꯤꯗ
ꯀꯣꯏ ꯒꯨꯝꯕ ꯌꯥꯝ ꯍꯧꯕꯒꯤꯅꯤꯅ
ꯅꯣꯏ ꯑꯁ ꯌꯥꯝ ꯄꯥꯝꯕꯗꯥꯏ
ꯑꯗꯣ ꯅꯣꯏ ꯅꯪ ꯆꯠꯃꯤꯟꯅꯈꯤꯕ ꯑꯉꯥꯡꯗꯨꯁꯨ ꯇꯦꯛꯁꯨ ꯐꯖꯟꯅ ꯈꯨꯝꯗꯦꯅꯤ ꯃꯗꯨ ꯃꯀꯣꯛ ꯇꯥꯡꯕꯒꯤ ꯋꯥꯔꯤ ꯃꯀꯣꯛ ꯇꯥꯡꯕꯒꯤ ꯋꯥꯔꯤ ꯁꯥꯔꯅꯤ ꯑꯁ ꯍꯣꯏ ꯍꯣꯏ ꯃ꯭ꯍꯥꯏꯕꯅꯦꯕ ꯊꯥ ꯑꯅꯤ, ꯑꯍꯨꯝ, ꯃꯔꯤ, ꯃꯉꯥ ꯁꯨꯗꯣꯔꯦ ꯑꯩꯁꯨ ꯆꯤꯟꯕꯒꯤ
ꯍꯥꯏꯕꯅꯤꯀꯣ ꯍꯥꯏꯔ ꯍꯣꯏ ꯍꯣꯏ ꯍꯥꯏ
ꯍꯥꯌꯦꯡ ꯍꯟꯆꯤꯛ ꯁꯦꯂꯥꯔꯤ ꯐꯪꯒꯅꯤ ꯅꯣꯏꯁꯨ꯫
ꯎꯨ ꯎꯝ ꯑꯩꯁꯨ ꯒꯨꯔꯤ ꯃꯆꯥꯗꯣ ꯁꯦꯝꯒꯦ ꯇꯧꯕꯅꯦꯕ
ꯀꯌꯥ ꯆꯪꯉꯅꯤ ꯍꯥꯏꯕ꯭ꯔꯣ ꯑꯃꯗꯨꯗꯤ ꯌꯥꯔꯦ ꯍꯧ ꯍꯧꯕ ꯌꯥꯕ꯭ꯔꯣ?
ꯌꯥꯔꯤꯗ ꯅꯗꯨꯗꯤ ꯅꯌꯥꯝꯕ ꯇꯥꯌꯥꯥꯏꯅ
ꯌꯣꯟꯊꯣꯛꯈ꯭ꯔꯁꯤꯔ ꯈꯟꯕꯅꯤꯅꯦ ꯃꯣꯏ ꯅꯨꯡꯁꯤꯕꯒꯤ ꯑꯃꯨꯛ ꯊꯝꯕ ꯏꯃꯥꯟꯅꯕ ꯑꯃꯅ ꯌꯣꯟꯕꯤꯌꯣ ꯍꯥꯏꯕꯅꯦꯕ ꯑꯗꯨ ꯌꯣꯜꯂꯒ ꯑꯩꯒꯤꯗꯣ ꯑꯃꯨꯛ ꯁꯦꯝꯃꯒ ꯌꯥꯗꯔꯗꯤ ꯐꯔꯛ ꯇꯥꯕ ꯑꯃꯨꯛ
ꯌꯥꯔ ꯀꯟꯗꯥ ꯌꯣꯜꯂꯣ ꯌꯣꯜꯂꯁꯨꯡ ꯀꯅꯥ ꯀꯅꯥ ꯂꯩꯒꯦ ꯍꯥꯏꯕ꯭ꯔꯣꯡ?
ꯑꯥ ꯀꯩꯅꯣꯗꯒꯤ ꯂꯧ ꯆꯠꯄꯗ ꯊꯧꯅꯕ ꯂꯩꯒꯦ ꯍꯥꯏꯕ ꯅꯌꯥꯝꯕꯒꯤ ꯊꯝꯈ꯭ꯔꯁꯤꯔ ꯈꯪꯗꯦꯅꯦ
ꯎꯝ ꯊꯥꯎꯁꯨ ꯇꯥꯡꯉꯦ ꯍꯟꯗꯛꯇꯤ ꯅꯌꯥꯝꯕ ꯑꯃꯗꯨꯁ ꯁꯨ ꯊꯧꯕ ꯌꯥꯏ ꯃꯣꯏꯗ ꯊꯝꯃꯒ ꯈꯪꯗꯦꯅꯦ ꯍꯥꯌꯦꯡ ꯍꯪꯆꯤꯠ ꯃꯈꯥ ꯀꯨꯝꯈꯤꯕꯗꯨ ꯂꯥꯛꯑꯔꯣꯏ ꯉꯁꯤ ꯑꯦ ꯅꯣꯡ ꯍꯞꯇꯥ ꯑꯃꯒꯨꯝꯕ ꯂꯥꯛꯑꯔꯣꯏ ꯃꯥꯒꯤ ꯗ꯭ꯌꯨꯇꯤꯗꯣ ꯑꯩꯉꯣꯟꯗ ꯆꯠꯄꯤꯌꯣ ꯃꯥ ꯃꯍꯨꯠ ꯁꯤꯟꯕꯤꯌꯣ ꯍꯥꯏ ꯑꯩꯁꯨ ꯔꯤꯄꯤꯠ ꯔꯤꯄꯤꯠꯗꯤ ꯆꯠꯅꯤꯡꯗꯕ ꯁꯦꯇꯔꯗꯦꯗꯁꯨ ꯁꯟꯗꯦꯗꯁꯨ ꯑꯁ ꯐꯣꯔꯇꯤ ꯑꯩꯠ ꯑꯥꯋꯥꯔꯁ
ꯍꯂꯣ ꯑ ꯍ ꯁꯂꯥꯔꯤꯗꯤ ꯀꯌꯥ ꯀꯌꯥ ꯄꯤꯒꯦ ꯍꯥꯏꯕꯅꯣ ꯃꯣꯏꯒꯤ
ꯋꯥꯟ ꯋꯥꯟ ꯖꯤꯔꯣ ꯀꯦ ꯒꯨꯝꯕ ꯉꯔꯥꯡꯅ ꯖꯣꯏꯟ ꯇꯧꯈꯤꯕꯖꯥꯠꯅꯤꯗ ꯃꯤ ꯑꯅꯤ ꯗꯤ ꯋꯥꯟꯋꯤꯛ ꯍꯥꯏꯕ꯭ꯔꯥ ꯅꯥꯏꯠ ꯋꯥꯟꯋꯥ ꯋꯥꯟꯋꯤꯛ ꯍꯥꯏꯕ꯭ꯔꯥ ꯈꯪꯗꯦ
ꯃꯥꯏ ꯅꯨꯄꯤꯗꯨꯁꯨ ꯃꯁꯤ ꯍꯥ
ꯅꯪꯁꯨ ꯈꯔ ꯈꯔ ꯆꯠꯂꯣ ꯑꯗꯨꯒ ꯇꯪꯈꯥꯏ ꯇꯪꯈꯥꯏ ꯌꯦꯅꯔꯣ
ꯏꯁ ꯌꯥꯕꯨ ꯌꯥꯔꯗꯤ ꯃꯔꯛ ꯃꯔꯛꯇꯗꯤ ꯆꯠꯄ ꯌꯥꯏꯗ ꯃꯤ ꯑꯅꯤꯅꯤꯅꯦ ꯂꯦꯞꯀꯗꯧꯔꯤꯁꯤ
ꯎꯝ
ꯅꯍꯥꯟꯒꯩ ꯁꯨꯔꯝꯕ ꯃꯤꯗꯨꯣ ꯂꯣꯏ ꯀꯛꯈ꯭ꯔꯒꯦ ꯍꯥꯏ
ꯍꯨꯔꯥꯟꯃꯟ
ꯎꯝ ꯃꯈꯥꯗꯒꯤ ꯑꯣꯏꯔꯛꯑꯕꯅꯤ ꯂꯣꯏꯅꯀꯣ
ꯍꯟꯗꯛꯀꯤ ꯌꯨꯝꯊꯥꯛꯀꯤ ꯃꯤ ꯑꯃ ꯑꯗꯨꯒ ꯑꯣꯊꯣꯔꯤꯇꯤꯁꯤꯡꯅ ꯈꯟꯕꯖꯟꯅꯤꯗ ꯃꯥꯏ ꯅꯨꯄꯤꯁꯨ ꯉꯁꯤ ꯏꯟꯇ꯭ꯔꯚꯤꯌꯨ ꯆꯠꯂꯦ ꯍꯥꯏꯕꯅꯤ ꯍꯪꯁꯨ ꯍꯪꯕꯤꯗꯦ ꯀꯃꯥꯏꯅ ꯇꯧꯒꯦ ꯍꯥꯏꯕ ꯒ꯭ꯔꯨꯞꯇꯁꯨ
ꯃꯣꯏꯒꯤ ꯍꯨꯏꯅꯥꯎ ꯑꯩꯈꯣꯏꯗꯒꯤ ꯂꯧ ꯂꯧꯔꯒ ꯄꯨꯅꯤꯡꯉꯥꯏꯁꯨ ꯂꯥꯛꯇꯦ ꯅꯍꯥꯟ ꯑꯃ ꯄꯤꯔꯦ ꯍꯨꯏ ꯃꯆꯥꯗꯨ ꯄꯤꯔꯒ ꯌꯨꯝ ꯍꯦꯛ ꯊꯣꯛꯂꯛꯄꯗ ꯌꯦꯟꯅꯥꯎ ꯆꯥꯕ ꯑꯗꯨꯅ ꯍꯥꯠꯇꯣꯛꯑꯒ ꯆꯥꯔꯝꯝꯕꯅꯤ ꯃꯣꯏ ꯑꯩ ꯊꯕꯛ ꯆꯠꯂꯤꯉꯩꯗ
ꯑꯩ ꯐꯣꯟ ꯇꯧ ꯇꯧꯋꯦ ꯑꯗꯣ ꯅꯨꯃꯤꯠꯇꯣ
ꯑꯩꯖꯨ ꯈꯪꯗꯦ ꯑꯩ ꯗ꯭ꯌꯨꯇꯤ ꯆꯠꯄꯅꯦꯕ ꯑꯌꯨꯛ ꯉꯟꯇꯥ ꯆꯥꯛ ꯆꯥꯛ ꯂꯧꯅꯤꯡꯉꯥꯏ ꯂꯥꯛꯑꯀꯥꯟꯗ ꯀ꯭ꯔꯤ ꯍꯤꯟꯖꯥꯡꯅꯣ ꯍꯥꯏꯅ ꯁꯥꯅꯦ ꯀꯔꯤ ꯁꯥꯅꯣ ꯑꯩꯈꯣꯏ ꯆꯥꯔꯤꯅꯤ ꯍꯥꯏ ꯀꯃꯥꯏ ꯇꯧꯔꯦ ꯁꯨꯃꯥꯏꯅ ꯇꯧꯋꯦ ꯑꯗꯨꯒ ꯑꯃꯨꯛ ꯑꯃ ꯂꯧꯔꯒꯦꯅ ꯂꯥꯛꯄ ꯑꯃ ꯄꯤꯕ ꯑꯗꯨꯒ ꯉꯔꯥꯡ ꯌꯨꯝꯗ ꯊꯣꯛꯂꯛꯄꯗ ꯑꯩꯈꯣꯏ ꯑꯩꯈꯣꯏ ꯃꯈꯥꯒꯤ ꯌꯨꯝꯒꯤ ꯍꯨꯏ ꯑꯆꯧꯕ ꯑꯃ ꯂꯩꯕꯗꯨ ꯑꯗꯨꯅ ꯑꯃꯨꯛ ꯆꯤꯛꯑꯦ ꯌꯥꯗ꯭ꯔꯦ ꯑꯃꯁꯨ
ꯑꯍꯟꯗꯣ ꯋꯥꯐꯥꯎ ꯉꯥꯡꯅꯤꯡꯗ꯭ꯔꯕꯅꯤꯅꯦ ꯃꯥ
ꯎꯝ ꯎꯝ
ꯐ꯭ꯔꯤ ꯐ꯭ꯔꯤꯗ ꯂꯧꯔꯒ ꯑꯗꯨꯝ ꯐ꯭ꯔꯤ ꯃꯥꯡꯉꯤ ꯉꯁꯤꯁꯨ ꯊꯣꯛꯂꯛꯇꯦ ꯀꯔꯤ ꯇꯧꯕ꯭ꯔꯥ ꯈꯪ ꯎꯝ ꯎꯝ
ꯍꯌꯦꯡꯗꯤ ꯀꯗꯥꯏ ꯆꯠꯀꯅꯤ
ꯎꯝ
ꯍꯌꯦꯡꯗꯤ
ꯍꯌꯦꯡ ꯑꯩ ꯂꯣꯏꯗ꯭ꯔꯤꯅꯦꯍꯦ ꯇꯤꯡꯈꯪ ꯄꯥꯟꯕꯤꯒꯤ ꯂꯧꯗꯣ ꯁꯟ ꯆꯪꯕꯒꯤ ꯑꯁ ꯂꯣꯏꯟ ꯆꯥꯕ ꯄꯥꯟꯕꯤꯗꯣ ꯑꯣꯃꯣꯔꯣꯛ ꯄꯥꯟꯕꯤꯗꯣ
ꯑꯧ
ꯑꯗꯨꯒ ꯇꯤꯡꯈꯪ ꯍꯩ ꯇꯤꯡꯈꯪ ꯂꯩꯕꯗꯣ ꯑꯗꯣ ꯑꯩꯁ
ꯌꯥꯝꯃꯟꯕꯗꯨꯗ ꯅꯥꯄꯤ ꯅꯥꯄꯤꯗꯤ ꯀꯌꯥ ꯍꯧꯗꯦꯗ ꯑꯗꯣ ꯇꯤꯡꯈꯪ ꯉꯥꯛꯇ ꯇꯤꯡꯈꯪ ꯄꯥꯟꯕꯤ ꯁꯟ ꯆꯪꯉꯝꯗ꯭ꯔꯗꯤ ꯎꯃꯣꯔꯣꯛ ꯄꯥꯝꯕꯤꯗꯣ ꯑꯁ ꯌꯥꯝ ꯐꯖꯔꯝꯒꯗꯕꯅꯦ ꯎꯁꯨ ꯌꯥꯝ ꯀꯛꯄꯅꯤꯅ ꯐ꯭ꯔꯤ ꯇꯥꯕ ꯇꯥꯅꯦ ꯃꯤꯒꯤ ꯂꯧꯔꯒ ꯑꯃꯨꯛ ꯊꯥꯕꯅꯤꯅꯦ ꯏꯃꯥꯟꯅꯕ ꯍꯣꯏꯒꯤꯗꯣ ꯃꯣꯔꯣꯛꯗꯤ ꯌꯥꯝ ꯐꯒꯗꯧ ꯃꯥꯜꯂꯦ ꯑꯗꯣ ꯁꯟ ꯆꯪꯉꯒ ꯂꯣꯏꯅ ꯁꯦꯠꯈꯥꯏꯔꯝꯕꯗꯨꯗ ꯂꯣꯏ ꯆꯥꯈ꯭꯭ꯔꯦꯅꯦ ꯇꯨꯔꯨꯕꯣꯛ ꯄꯥꯝꯕꯤꯒꯨꯝꯕꯗꯤ ꯆꯥꯕꯤꯗꯕ ꯑꯗꯨꯒ ꯃꯈꯣꯡꯅ ꯅꯦꯠꯄꯅꯤꯅ ꯂꯧꯕ ꯌꯥꯗ꯭ꯔꯦꯅꯦ ꯂꯩ ꯁꯥꯠꯄ ꯍꯧꯔꯦꯕ ꯂꯐꯣꯏ ꯈꯔ ꯊꯥꯔꯝꯕꯗꯨꯁꯨ ꯂꯣꯏ ꯆꯥꯊꯣꯛꯈ꯭ꯔꯦ ꯁꯝꯕꯜ ꯈꯥꯛꯄꯗꯨ ꯑꯩꯈꯣꯏꯅ ꯃꯈꯥꯗꯗꯤ ꯀꯥꯕ ꯉꯝꯃꯣꯏ ꯈꯟꯕꯅꯦꯕ ꯅꯨꯃꯤꯠ ꯑꯅꯤ ꯑꯍꯨꯝ ꯅꯩꯕꯖꯥꯠꯅꯤꯅꯦ ꯃꯣꯏ ꯃꯆꯤꯟꯖꯥꯛ
ꯐꯖꯅ ꯈꯥꯒꯗꯝꯅꯤꯅꯦ
ꯀꯩꯅꯣ ꯃꯈꯥ ꯂꯧ ꯃꯈꯥꯔꯣꯝꯗꯗꯤ ꯖꯒꯥ ꯐꯠꯇꯕ ꯑꯗꯨꯅ ꯀꯥꯔꯣꯏꯗ ꯈꯟꯕ ꯑꯗꯣ ꯃꯅꯥꯛꯇ ꯀꯥꯔꯣꯏꯗꯕ ꯃꯐꯝꯗ ꯀꯥꯔꯒ ꯂꯩꯔꯅꯤ
ꯍꯣꯏ
ꯈꯔ ꯂꯥꯞꯄꯦꯕ ꯏꯕꯥꯟꯅꯤꯒꯤꯗꯨ ꯏꯔꯣꯏꯒꯨꯝꯕꯗꯤ ꯆꯪꯗꯕ ꯑꯗꯨꯨ ꯃꯐꯝꯅ ꯎꯝꯝ ꯎꯝ ꯎꯝ
ꯅꯣꯡ ꯆꯨꯔꯗꯤ ꯄꯣꯊꯥꯎꯗ
ꯅꯣꯡ ꯅꯣꯡꯉꯥꯜꯂꯗꯤ ꯑꯃꯨꯛ ꯐꯕ ꯅꯨꯡꯁꯥꯁꯨ ꯊꯣꯛꯏꯅꯦ ꯉꯁꯤ ꯑꯗꯨꯒ ꯄꯨꯡ ꯑꯅꯤ ꯑꯍꯨꯝ ꯑꯗꯨꯋꯥꯏꯗ ꯌꯥꯝ ꯆꯨꯕ ꯍꯧꯔꯕꯅꯦ ꯑꯗꯨꯒ ꯉꯥꯛꯇꯪ ꯂꯦꯞꯄꯦ ꯑꯃꯨꯛ ꯍꯨꯖꯤꯛ ꯑꯃꯨꯛ ꯆꯨꯔꯛꯑꯦ ꯃꯄꯥꯟꯗ ꯐꯝꯅꯕ꯭ꯔꯣ ꯅꯣꯏ
ꯎꯝ ꯃꯄꯥꯟ ꯈꯔ ꯀꯦꯞ ꯑꯥ
ꯁꯤꯀ꯭ꯌꯨꯔꯤꯇꯤ ꯂꯩꯕ꯭ꯔꯣ ꯅꯣꯏꯗꯣ